ꯍꯜꯂꯣ ꯇꯥꯏꯋꯦ ꯇꯥꯏꯋꯦ ꯇꯥꯔꯕꯣ꯫ ꯅꯪ ꯀꯩꯅꯣꯁꯦ ꯌꯥꯝꯅꯨꯡꯉꯥꯏ ꯇꯦꯡꯉꯣ ꯅꯪꯒꯤ ꯅꯣꯏꯆꯦ ꯅꯝꯕꯔ ꯇꯧꯔꯗꯤ ꯐꯗꯣꯏꯅꯤ ꯉꯁꯤꯁꯦ ꯆꯝꯐꯨꯠ ꯑꯥ ꯍꯋꯥꯏꯗꯣ ꯊꯣꯡꯉꯦ ꯆꯝꯐꯨꯠ ꯍꯋꯥꯏ ꯊꯣꯡꯉꯦ ꯉꯥ ꯑꯃ ꯉꯧꯔꯦ ꯑꯗꯨ ꯆꯥꯔꯦ꯫ ꯅꯪꯗꯤ꯫
ꯑꯩꯈꯣꯏ ꯉꯁꯤ ꯑꯩꯈꯣꯏꯁꯨ ꯆꯝꯐꯨꯠ ꯏꯔꯣꯟ ꯆꯝꯐꯨꯠ ꯍꯋꯥꯏꯗꯣ ꯑꯣꯏ ꯃꯥꯜꯂꯦ ꯏꯔꯣꯜꯂꯦ꯫ ꯎꯝ ꯑꯇꯩ ꯊꯣꯏꯅ ꯇꯧꯗ꯭ꯔꯦ ꯆꯝꯐꯨꯠ ꯆꯝꯐꯨꯠ ꯑꯝꯒ ꯑꯇꯩ ꯑꯇꯩ ꯆꯥꯗ꯭ꯔꯦ ꯉꯁꯤ
ꯑꯗꯨ ꯅꯉ ꯉꯁꯥꯏꯒꯤ ꯇꯨꯖꯤꯟꯕ ꯈꯣꯠꯄ ꯇꯧꯕꯗ
ꯎꯝ ꯉꯁꯥꯏ ꯇꯨꯁꯟꯕ꯫ ꯍꯣꯏ ꯉꯁꯥꯏ ꯍꯜꯂꯛꯑꯒ ꯀꯩꯅꯣ ꯎꯝ ꯇꯤꯕꯦꯛ ꯑꯃ ꯂꯩꯔꯨꯔꯦ ꯐꯥꯔꯃꯥꯁꯤꯗꯒꯤ ꯑꯗꯨ ꯑꯗꯨꯒ ꯑꯁꯤ ꯕꯦꯇꯥꯗꯤꯟ ꯃꯍꯤꯗꯣ ꯑꯩꯅ ꯇꯁꯤꯜꯂꯦ ꯂꯨꯖꯕ ꯂꯣꯏꯔꯒ ꯇꯁꯤꯜꯂꯒ꯫ ꯆꯥꯝꯊꯣꯛꯑꯒ ꯀꯩꯅꯣꯒꯤꯗ ꯇꯤ ꯕꯦꯛꯇꯨ ꯇꯩꯁꯤꯟꯈ꯭ꯔꯦ ꯃꯣꯂꯣꯝꯗꯣ ꯐꯅꯕ ꯑꯗꯨ ꯌꯥꯝ ꯀꯟꯅ ꯀꯌꯥꯝ ꯀꯩꯅꯣ ꯇꯧꯕꯗꯤ ꯅꯠꯇꯦ ꯑꯗꯣ ꯁꯤ ꯅꯨꯡꯁꯥꯒꯨꯝꯕ ꯐꯨꯔꯒꯗꯤ ꯑꯃꯨꯛ ꯃꯨꯁꯤꯟꯕꯤꯗꯨ ꯇꯧꯗꯣꯏꯅꯦꯕꯀꯣ ꯑꯗꯨꯅ ꯈ꯭ꯔ ꯈꯨꯗꯥꯡ ꯑꯁꯥꯡꯕꯒꯨꯝꯕꯗꯤ ꯂꯤꯠꯇ ꯌꯥꯔꯔꯣꯏ ꯑꯗꯨ ꯌꯥꯝ ꯀꯥ ꯍꯦꯟꯅ ꯈꯣꯠꯇ ꯄꯨ ꯈꯠꯇꯠꯄꯗꯤ ꯇꯧꯕꯗꯤ ꯅꯠꯇꯦꯕ
ꯍꯣꯏ ꯅꯪꯗꯤ ꯑꯃꯨꯛ ꯉꯧꯕꯅꯤꯅꯀꯣ ꯈꯤꯇꯪ ꯇꯧꯕꯗꯣ ꯉꯁꯥꯏ ꯑꯩꯅ ꯐꯠꯌꯦꯡꯕ ꯀꯥꯟꯗ ꯉꯁꯤꯛꯀ ꯉꯥꯡꯉ ꯂꯩꯔꯒ ꯌꯥꯝ ꯊꯤꯅ ꯌꯥꯝ ꯆꯥꯎꯅ ꯇꯧꯕ ꯃꯥꯟꯕꯗꯣ ꯑꯗꯨꯃꯥꯏ
ꯍꯣꯏ ꯍꯣꯏ ꯑꯩꯁꯨ ꯉꯁꯥꯏ ꯌꯥꯝ꯫ ꯄꯥꯈꯠꯂꯨꯔꯕꯅꯤ ꯍꯥꯏꯗꯤ ꯏ ꯑꯁꯤ ꯃꯅꯨꯡꯗ ꯆꯪꯕꯩ ꯇꯥꯏꯞ ꯇꯧꯕꯗꯨꯗ ꯑꯗꯣ ꯍꯧꯖꯤꯛꯇꯨꯕꯨꯗꯤ ꯁꯨꯝ ꯃꯣꯂꯣꯝ ꯇꯩꯔ ꯀꯥꯟꯗꯗꯤ ꯏꯄꯥ ꯄꯥꯊꯣꯛꯈ꯭ꯔꯦꯕ ꯀꯩꯅꯣ ꯀꯩꯅꯣꯝ ꯇꯧꯔꯦ
ꯑꯗꯨꯅꯦ ꯑꯩꯁꯨ ꯅꯨꯡꯉꯥꯏꯇ꯭ꯔꯦꯕ ꯑꯩꯈꯣꯏꯗ ꯅꯣꯡꯄꯥꯜ ꯈꯛꯇꯪ ꯂꯥꯛꯑꯒ ꯆꯤꯡ ꯀꯥꯕ ꯆꯠꯂꯒ ꯈꯣꯠꯂꯒ ꯆꯠꯈꯤꯕꯗꯣ ꯑꯗꯨꯗꯒꯤ ꯅꯪꯅ ꯄꯨꯖꯔꯛꯄ ꯍꯩꯅꯧ ꯀꯩꯀꯩꯗꯨꯁꯨ ꯑꯃꯨꯛ ꯄꯨꯗꯕꯤ ꯆꯠꯈ꯭ꯔꯦꯗꯣ ꯅꯨꯡꯉꯥꯏꯗꯅ ꯇꯧꯔꯒ ꯂꯩꯍꯧꯔꯤꯅꯦ ꯍꯥꯏꯕ ꯑꯩꯗꯣ꯫
ꯀꯩꯁꯨ ꯈꯟꯗꯦꯗ ꯑꯗꯨꯢꯗꯤ ꯍꯩꯅꯧ ꯅꯣꯏ ꯆꯥꯍꯧꯔꯣꯅ ꯊꯝꯃꯝꯕꯅꯤꯗ
ꯍꯣ ꯍꯩꯅꯧꯗꯣ ꯅꯣꯡꯃ ꯐꯖꯅ ꯆꯠꯂꯁꯦ ꯑꯗꯨꯒ ꯄꯨꯔꯥ ꯃꯍꯤ ꯍꯦꯛꯂꯒꯅꯦ ꯃꯐꯝꯗꯨꯗ ꯈꯔꯁꯨ ꯆꯥꯔꯛ ꯑꯁꯦ ꯍꯥꯏꯗꯤ ꯇꯤꯟ ꯆꯥꯒꯗꯧꯕ ꯃꯥꯟꯕ ꯂꯩꯗꯅꯀꯣ ꯑꯗꯨꯗ ꯊꯥꯡ ꯃꯆꯥ ꯑꯃ ꯄꯨꯔꯒ ꯐꯖꯅ ꯐꯝꯃꯦꯗꯅꯀꯣ ꯑꯗꯨꯗꯨꯒ ꯐꯖꯅ ꯅꯤꯛꯊꯔꯒ ꯆꯩ ꯑꯁꯥꯡꯕ ꯇꯧꯔꯒ꯫ ꯅꯤꯡꯊꯔꯦꯅꯀꯣ ꯅꯨꯡꯊꯤꯟꯒꯨꯝꯕꯗꯤ ꯅꯠꯇꯕꯀꯣ ꯑꯌꯨꯛ ꯅꯠꯇ꯭ꯔꯒ ꯅꯨꯡꯗꯥꯡ ꯋꯥꯏꯔꯝꯒꯨꯝꯗ ꯑꯌꯨꯛꯀꯨꯝꯕꯗꯗꯤ ꯐꯗꯧ ꯃꯥꯜꯂꯦ ꯐꯖꯅ ꯐꯝꯃꯒ ꯐꯖꯅ ꯈꯣꯛꯑ ꯆꯥꯕꯗꯣ ꯑꯗꯨꯃꯥꯏꯅ ꯆꯥꯅꯤꯡꯉꯤ ꯍꯥꯏꯕꯗꯤ ꯆꯤꯡꯈꯣꯡꯗ ꯑꯣꯏꯅ ꯐꯖꯅ ꯆꯥꯕꯗꯣ ꯑꯗꯨꯃꯥꯏ ꯆꯥꯔꯁꯦ ꯅꯣꯡꯃ꯫
ꯌꯥꯏꯌꯦ ꯅꯣꯡꯃ ꯐꯖꯅ ꯆꯠꯂꯒ ꯑꯗꯨꯃꯥꯏꯅ ꯇꯧꯔꯒꯥ ꯆꯁꯦ ꯑꯗꯣ ꯁꯒꯣꯜꯁꯦꯟꯒꯤ ꯄ꯭ꯂꯥꯟꯗꯨꯗꯤ ꯑꯗꯨꯝ ꯇꯍꯥꯟ ꯑꯗꯨꯝ ꯇꯧꯗꯣꯏ ꯅꯠꯇ꯭ꯔꯥ ꯅꯨꯃꯤꯗꯥꯡ ꯋꯥꯏꯔꯝꯗ ꯑꯣꯏꯅ꯫ ꯀꯃꯥꯏ ꯇꯧꯕꯅꯣ꯫
ꯗꯥꯎ ꯋꯥꯏꯔꯝꯗ ꯑꯗꯨꯝ ꯇꯧꯔꯁꯦ ꯍꯥꯏꯕꯗꯤ ꯑꯃꯨꯛ ꯑꯃꯁꯨ ꯑꯦꯛꯖꯥꯝ ꯂꯩꯕꯅꯤꯅꯀꯣ ꯑꯗꯨꯝ ꯃꯥ ꯑꯗꯨ ꯃꯃꯥꯡꯗ ꯇꯧꯁꯦ ꯍꯥꯏꯔꯁꯨ ꯑꯗꯨꯝ ꯄꯨꯜꯂꯦ ꯍꯥꯏꯔꯁꯨ ꯍꯣꯕꯦ ꯍꯣꯕꯦ ꯇꯧꯔꯒ ꯄꯨꯜꯂ ꯂꯣꯏꯁꯤꯟꯈ꯭ꯔꯅꯤ ꯑꯗꯒꯤ ꯀꯩꯅꯣ ꯇꯧꯔꯒ ꯑꯥ ꯑꯩꯅ ꯑꯩꯁꯨ ꯊꯕꯛ ꯆꯠꯀꯗꯕ ꯂꯩꯕꯅꯤꯅ ꯑꯩ ꯀꯁꯨ ꯌꯥꯏꯃꯦ ꯑꯗꯨꯝ ꯉꯟꯅ ꯄꯨꯡ ꯑꯃ ꯁ꯭ꯋꯥꯏꯗꯒꯤ ꯍꯜꯂꯛꯅꯕ ꯇꯧꯔꯒꯦ ꯑꯗꯣ ꯁꯤꯗ ꯊꯦꯡꯉꯁꯨ ꯑꯅꯤ ꯑꯅꯤ ꯃꯈꯥꯏꯗ ꯍꯣꯏ ꯄꯨꯡꯈꯥꯏ ꯄꯨꯡ ꯑꯃ ꯃꯈꯥꯏ ꯑꯃ ꯑꯃ ꯃꯈꯥꯏ ꯑꯅꯤ ꯃꯌꯥ ꯑꯗꯨꯝ ꯆꯪꯉꯦꯕꯀꯣ ꯍꯥꯏꯕꯗꯤ ꯂꯥꯏꯟꯗ ꯂꯥꯛꯄ ꯑꯣꯏꯕꯅꯤꯅ ꯏꯁꯥꯒꯤ ꯒꯥꯔꯤ ꯅꯠꯇꯕꯅꯤꯅ ꯍꯥꯏꯗꯤ ꯃꯤꯁꯨ ꯌꯥꯝ ꯍꯧꯖꯤꯛꯀꯥꯟꯗꯤ꯫ ꯃꯁꯥ ꯃꯁꯥꯒꯤ ꯒꯥꯔꯤ ꯂꯩꯅꯔꯕꯅꯤꯅ ꯀꯥ ꯍꯥꯏꯦꯟꯅ ꯇꯣꯡꯅꯗ꯭ꯔꯦꯅꯣ ꯒꯥꯔꯤ ꯑꯆꯧꯕꯁꯦ ꯑꯗꯨꯗ ꯂꯥꯛꯑꯒ ꯑꯗꯨꯝ ꯑꯃꯨꯛ ꯂꯝ ꯀꯥꯏꯗꯒꯤ ꯑꯃꯨꯛ ꯂꯝ ꯀꯥꯏꯗ ꯀꯛꯆꯤꯡ ꯕꯖꯥꯔꯗꯒꯤ ꯑꯃꯨꯛ ꯈꯣꯡꯅ ꯑꯃꯨꯛ ꯆꯪꯉꯛꯀꯅꯤꯉ ꯌꯥꯝ ꯁꯥꯡꯉꯤꯕ ꯃꯇꯝꯗꯣ ꯑꯗꯨꯅ ꯄꯨꯡ ꯑꯍꯨꯝ ꯃꯈꯥꯏ ꯑꯅꯤꯁꯦ ꯑꯗꯨꯝ ꯆꯪꯉꯦ ꯑꯗꯨꯅ ꯑꯩꯅ ꯆꯞꯄ ꯀꯥꯟꯗꯁꯨ ꯀꯩꯀꯩꯅꯣ ꯄꯣꯠ ꯆꯩ ꯑꯗꯨꯝ ꯂꯩꯔꯛꯑꯒ ꯄꯨꯡ ꯑꯍꯨꯝ ꯑꯍꯨꯝ ꯃꯈꯥꯏ ꯁ꯭ꯋꯥꯏ ꯊꯣꯡꯉꯗꯤ ꯑꯗꯨꯝ ꯃꯔꯤ ꯃꯈꯥꯏ ꯃꯉꯥꯗꯩ ꯆꯞꯄꯥꯟꯅ ꯑꯗꯨꯝ ꯌꯧꯕꯗꯤ ꯌꯧꯅꯕ ꯈꯜꯂꯦ ꯑꯗꯨꯃꯥꯏꯅ ꯇꯧꯔꯒ ꯑꯗꯨꯝ ꯅꯨꯃꯤꯗꯥꯡ ꯋꯥꯏꯔꯝꯗꯣ ꯌꯨꯝꯒꯤ ꯀꯩꯀꯩꯁꯨ ꯈꯔ ꯈꯥꯏꯗꯣꯛꯑꯝꯃꯒꯦ ꯑꯗꯣ ꯀꯤꯂꯣ ꯑꯍꯨꯝ ꯃꯈꯥꯏ ꯑꯍꯨꯝ ꯑꯍꯨꯝꯃꯨꯛ ꯊꯣꯡꯗꯤ ꯈꯟꯕ ꯑꯃ ꯃꯈꯥꯏ ꯑꯃ ꯑꯩꯈꯣꯏꯅ ꯄꯨꯈꯣꯏ ꯈꯔꯁꯩ ꯑꯗꯨꯒ ꯑꯃ ꯑꯃ ꯃꯈꯥꯏ ꯑꯃꯅ ꯃꯣꯏ ꯑꯉꯥꯡ ꯀꯩꯀꯩ ꯇꯧꯔꯒ ꯑꯗꯨꯝ ꯆꯥꯃꯤꯟꯅꯖꯔꯅꯤ ꯑꯇꯣꯞꯄ ꯀꯩꯀꯩ ꯊꯤꯟꯕ ꯈꯣꯠꯄ ꯀꯩꯝꯇ ꯇꯧꯔꯣꯏꯗ ꯃꯣꯏ ꯑꯩꯈꯣꯏ ꯏꯃꯨꯡꯗ ꯈꯔ ꯂꯩꯕꯗ ꯅꯣꯏ ꯑꯗꯨꯝ ꯆꯥꯃꯤꯟꯅꯔꯣ ꯍꯥꯏꯔꯒ ꯑꯗꯨꯝ ꯆꯥꯃꯤꯟꯅꯅ ꯊꯝꯃꯝꯃꯒꯦ
ꯍꯣꯏ ꯑꯩꯁꯨꯟ ꯊꯥꯔꯁꯗꯦ ꯇꯣ ꯁꯒꯣꯜꯁꯦ ꯅꯨꯃꯤꯠꯇꯣ ꯑꯩꯁꯨ ꯑꯥꯗ ꯆꯠꯄ ꯆꯠꯇꯕꯗꯤ ꯈꯪꯗ꯭ꯔꯦ ꯑꯗꯨꯌꯦ ꯍꯌꯦꯡꯗꯨ ꯁꯨꯇꯤ ꯑꯣꯏꯔꯒꯗꯤ ꯑꯃꯨꯛ ꯊꯥꯔꯁꯗꯦ ꯅꯨꯃꯤꯠꯇ ꯆꯠꯇꯣꯏꯅꯦꯕꯀꯣꯥ ꯊꯕꯛ ꯌꯣꯒ ꯇꯥꯛꯄꯗꯣ ꯑꯗꯣ ꯍꯌꯦꯡꯗꯨ ꯁꯨꯇꯤ ꯑꯣꯏꯔꯦ ꯑꯣꯏꯗ꯭ꯔꯒ ꯑꯣꯏꯗ꯭ꯔꯒꯕꯨꯗꯤ ꯁꯒꯣꯜꯁꯦꯟ ꯅꯨꯃꯤꯠꯇꯨ ꯑꯗꯨꯝ ꯁꯨꯇꯤ ꯑꯣꯏꯔꯅꯤ ꯍꯥꯏꯗꯤ ꯍꯞꯇꯥ ꯑꯃꯗꯅꯤꯛ ꯂꯦꯞꯄꯅꯤꯅꯀꯣ ꯑꯗꯣ ꯍꯜꯂꯛꯑꯒꯕꯨꯗꯤ ꯄꯨꯡ ꯑꯃ ꯑꯗꯨꯋꯥꯏꯗ ꯇꯥꯒꯗ꯭ꯔꯥ ꯕꯥꯔꯣ ꯃꯈꯥꯏ ꯑꯃꯗꯤ ꯑꯗꯨꯝ ꯇꯥꯕꯅꯦ ꯑꯗꯨꯗ ꯉꯥꯛꯇꯪ ꯄꯣꯊꯥꯔꯒ ꯈꯣꯠꯂꯒ ꯍꯣꯏ ꯉꯟꯅꯕꯨꯗꯤ ꯑꯩꯁꯨ ꯂꯥꯛ ꯄꯥꯛꯄꯁꯨ ꯌꯥꯏ ꯍꯥꯏꯗꯤ ꯃꯇꯦꯡ ꯄꯥꯡꯕ ꯅꯪ ꯀꯩ ꯀꯩ ꯁꯤꯟꯕ ꯂꯥꯡꯕ ꯈꯣꯠꯄꯗꯣꯀꯣ ꯅꯊꯒꯛꯇ ꯇꯧꯕꯁꯨ ꯅꯨꯡꯉꯥꯏꯇꯅ ꯍꯂꯛ ꯊꯕꯛ ꯍꯜꯂꯛꯀꯥꯟꯗ ꯋꯥꯗꯤ ꯋꯥꯕꯅꯦꯕ ꯑꯗꯨꯝ ꯍꯥꯏꯔꯛꯑꯣ ꯗꯔꯀꯥꯔ ꯂꯩꯔꯗꯤꯀꯣ ꯑꯗꯨꯒ ꯑꯃꯨ ꯑꯗ ꯑꯗꯨꯏ ꯅꯨꯃꯤꯠꯇꯨꯗꯤ ꯅꯪ ꯑꯇꯣꯞ ꯄꯨ ꯅꯨꯃꯤꯗꯥꯡꯗꯨꯗ ꯌꯥꯝ ꯅꯨꯡꯉꯥꯏꯔꯣꯏꯗꯕ ꯑꯣꯏꯇꯥꯥꯔꯒꯗꯤ ꯍꯥꯏꯗꯤ ꯑꯩꯗꯤ ꯒꯨꯝꯕꯁꯦ ꯁꯤ ꯆꯠꯅꯤꯡꯗꯦꯕ ꯅꯨꯃꯤꯗꯥꯡꯗ ꯀꯩꯅꯅꯣ ꯍꯥꯏ ꯇꯥꯔꯗꯤ ꯃꯣꯏ ꯍꯥꯎꯔꯩꯃꯁꯝꯕꯨꯕꯤꯅ ꯂꯩꯕ ꯀꯣꯟꯕ ꯖꯒꯥꯅꯤꯅꯀꯣ ꯁꯤꯡꯗꯣ ꯑꯩꯗꯤ ꯆꯠꯅꯤꯡꯗꯦꯕ ꯅꯨꯃꯤꯗꯥꯡꯗꯗꯤ ꯆꯥꯕ ꯊꯛꯄꯗꯣ ꯅꯨꯡꯊꯤꯜꯗꯕꯨ ꯍꯥꯏ ꯀꯩꯅꯣ ꯆꯠꯄꯩ ꯋꯥꯅꯤ ꯑꯗꯣ ꯅꯨꯃꯤꯗꯥꯡ ꯆꯠꯄꯗꯩ ꯇꯟꯗꯤ ꯇꯜꯂꯦꯕ ꯅꯣꯏꯅꯕꯨꯗꯤ ꯑꯗꯨꯝ ꯀꯥꯔꯕꯅꯤꯅ ꯀꯩꯁꯨꯕꯨꯗꯤ ꯈꯜꯂꯝꯃꯣꯏ ꯑꯗꯣ
ꯅꯨꯡꯗꯥꯡ ꯅꯨꯡꯗꯥꯡꯗ ꯇꯧꯔꯣꯏꯒꯦ ꯅꯨꯡꯗꯥꯡ ꯋꯥꯏꯔꯝꯗꯅꯦ ꯄꯨꯡ ꯃꯔꯤ ꯃꯈꯥꯏ ꯃꯉꯥ ꯍꯥꯏꯁꯤꯦ ꯇꯧ ꯃꯈꯥꯏ ꯑꯃꯝꯗꯣꯏꯅꯤ ꯅꯨꯡꯗꯥꯡꯗꯤ ꯀꯃꯥꯏꯅ ꯑꯩꯈꯣꯏ ꯀꯥꯔ ꯆꯥꯁꯤꯜꯂꯨꯒꯅꯤ ꯑꯗꯨꯝ ꯍꯥꯏꯗꯤ ꯑꯩꯈꯣꯏ ꯌꯨꯝꯗ ꯆꯥꯕ ꯌꯥꯏꯑꯕꯀꯣ ꯌꯨꯝꯗ ꯆꯥꯕꯁꯦ ꯍꯥꯏꯗꯤ ꯄꯨꯟꯐꯝꯁꯦ ꯂꯩꯔꯣꯏꯗꯕ ꯑꯗꯒꯤ ꯋꯥꯔꯤ ꯋꯥꯇꯥꯏ ꯁꯥꯟꯅꯕꯁꯨꯟ ꯑꯩꯈꯣꯏꯗꯤ ꯄꯨꯟꯗꯕꯁꯨ ꯀꯨꯏꯔꯅ ꯑꯗꯩ ꯋꯥꯔꯤ ꯋꯥꯇꯥꯏꯁꯤꯁꯨ ꯐꯖꯅ ꯁꯥꯟꯅꯒꯦꯗꯤ ꯍꯥꯏꯔꯛꯀꯅꯤ ꯑꯗꯨꯗꯨꯅ ꯐꯖꯅ ꯃꯐꯝꯗꯨꯗ ꯆꯠꯂꯒ ꯁꯥꯟꯅꯕꯗꯣ ꯑꯗꯨꯅ ꯐꯩꯌꯦ ꯇꯧꯕꯅꯤꯅ
ꯍꯣꯏ ꯌꯥꯏ ꯑꯗꯨꯁꯨ ꯌꯥꯏ ꯑꯗꯨꯕꯨꯗꯤ ꯑꯗꯣ ꯍꯣꯏ ꯊꯦꯡꯕꯨ ꯊꯦꯡꯗ꯭ꯔꯒꯗꯤ ꯅꯨꯡꯁꯥꯕꯨ ꯂꯩꯔꯗꯤ ꯀꯩꯁꯨ ꯀꯥꯏꯗꯦꯗ ꯅꯨꯃꯤꯗꯥꯡ ꯇꯥꯈ꯭ꯔꯗꯤ ꯍꯥꯏꯕ ꯈꯛꯇꯅꯤꯗ
ꯅꯨꯡꯗꯥꯡ ꯍꯌꯦꯡ ꯆꯠꯀꯅꯤ ꯑꯗꯨ ꯑꯃꯁꯤꯅ ꯇꯣꯃꯣꯅ ꯂꯥꯎꯔꯛꯏꯕ ꯃꯊꯛꯇ ꯠꯇꯒꯦ
ꯑꯗꯨ ꯃꯃꯥꯡꯒꯤ ꯑꯉꯥꯡꯗꯨꯅꯔꯣ
ꯑꯗꯨꯃꯥꯏꯅ ꯄꯨꯔꯥꯂꯥ ꯃꯊꯛꯇ ꯏꯁꯇꯦꯟꯗꯔ ꯑꯣꯏꯅ ꯂꯩꯔꯤꯁꯦ ꯍꯧꯖꯤ ꯂꯩꯔꯤꯁꯤꯅ ꯀꯩꯅꯣꯗ ꯌꯦꯡꯊꯔꯛꯄꯤꯅꯤ ꯍꯦꯛꯇ ꯃꯥꯅ ꯇꯧꯔꯤꯁꯦ
ꯃꯥꯁꯨ ꯑꯗꯨꯝ ꯉꯟꯅ ꯉꯟꯅ ꯇꯨꯝꯕ꯭ꯔꯣ ꯀꯃꯥꯏꯅ ꯇꯧꯒꯦ
ꯑꯁ ꯈꯪꯗꯅ ꯑꯗꯨꯝ ꯉꯝꯅꯤꯕ ꯑꯉꯥꯡ ꯅꯠꯇꯦꯗ ꯉꯟꯇꯥ ꯇꯨꯝꯕꯁꯨ ꯌꯥꯎꯏ ꯇꯦꯡꯉ ꯇꯨꯝꯕꯁꯨ ꯌꯥꯎꯏ ꯇꯝꯕ ꯉꯕ ꯄꯣꯠ ꯅꯠꯇꯦꯗ
ꯑꯣ ꯃꯥꯒꯤꯗꯨꯗꯤ ꯑꯗꯨꯝ ꯆꯦꯛꯅ ꯁꯥꯥꯏꯔꯦ ꯅꯠꯇ꯭ꯔꯒꯅ ꯑꯩꯈꯣꯏ ꯁꯨꯃꯥꯏꯅ ꯄ꯭ꯂꯥꯏꯕꯣꯔꯗꯅ ꯁꯥꯕ ꯀꯃꯥꯏꯅ ꯇꯧꯋꯦ ꯃꯊꯛꯀꯤ ꯁꯥꯕꯗꯣ
ꯆꯦꯛꯅ ꯁꯥꯏꯅꯤ ꯆꯦꯡꯅ ꯁꯥꯏꯒꯤ ꯃꯊꯛꯇ ꯀꯩꯅꯣ ꯇꯧꯕ ꯑꯩꯈꯣꯏꯒꯤ ꯁꯤꯂꯤꯡ ꯑꯩꯈꯣꯏꯒꯤ ꯀꯩ ꯍꯥꯏꯕ ꯄꯤ ꯕꯤ ꯁꯤ ꯁꯤꯂꯤ ꯍꯥꯏꯕꯗꯨ ꯑꯗꯨꯃꯥꯏꯅ ꯇꯧꯔꯒ ꯁꯦꯝꯕꯅꯤ
ꯐꯣꯗꯣꯛ ꯑꯃ ꯂꯥꯛꯑꯦ ꯁ꯭ꯋꯥꯏꯗ ꯏꯔꯥꯡ ꯇꯧꯔꯦ ꯉꯁꯥꯏꯗꯒꯤ ꯃꯌꯨꯝꯗ ꯂꯩꯅꯤ ꯈꯪꯗꯦ ꯍꯥꯏꯕ ꯁꯤꯕꯣ ꯆꯥꯛ ꯆꯥꯔꯤꯉꯩꯗꯨꯗ ꯑꯃꯔꯨ ꯉꯪꯍꯜꯂꯦ ꯍꯥꯏꯕ ꯑꯗꯨꯝ ꯇꯥꯟꯊꯣꯛꯈ꯭ꯔꯁꯨꯅꯦ ꯑꯗꯨꯝ ꯆꯥꯛ ꯃꯄꯥꯗꯨꯗ ꯑꯗꯨꯝ ꯀꯨꯜꯂ ꯂꯩꯗꯣꯏꯕ ꯇꯥꯜꯂꯁꯨ ꯌꯥꯗꯦ ꯍꯥꯏꯕꯁꯦ ꯑꯗꯨꯝ ꯆꯪꯉꯛꯦꯕ ꯍꯧꯗꯣꯡꯁꯦ ꯏꯀꯥꯏꯕꯗꯤ ꯈꯪꯗꯕ ꯁꯥꯠꯅꯩꯀꯣ
ꯏꯀꯥꯏ ꯈꯪꯗꯕꯒꯤ ꯍꯧꯗꯣꯡꯅ ꯍꯥꯏꯅꯔꯤ ꯅꯨꯃꯤꯠ ꯃꯥꯟ ꯍꯥꯏꯅꯤ ꯑꯩꯈꯅ ꯄꯃꯥꯟ ꯄꯥꯊꯩ ꯊꯝꯁꯤꯦ ꯃꯔꯗꯔꯝꯖꯅ
ꯐꯨꯔ ꯐꯥꯎꯗ ꯆꯦꯟꯗꯕꯤꯗꯅꯦ ꯑꯗꯨꯝ ꯂꯩꯁꯤꯜꯂꯦ ꯃꯈꯣꯟ ꯇꯥꯕꯒꯨꯝ ꯇꯧꯋꯦ
ꯑꯗꯨꯅꯦ ꯑꯩꯈꯣꯏꯖꯦ ꯐꯨꯔꯁꯨꯅꯦ ꯆꯦꯟꯗꯦ ꯍꯥꯏꯕ ꯏꯁꯤꯡꯅ ꯆꯥꯏꯁꯤꯟꯗ꯭ꯔꯗꯤ ꯑꯗꯨꯝ ꯁꯨꯡꯆꯦꯟ ꯆꯦꯟꯗꯕ ꯏꯁꯤꯡꯗꯤ ꯀꯤꯌꯦ ꯃꯥꯟ ꯇꯧꯢꯁꯦ ꯂꯨꯖꯕ ꯀꯩꯀꯩꯗꯤ ꯇꯣꯢꯅ ꯇꯧꯗ꯭ꯔꯝꯃꯤꯅꯀꯣ ꯏꯁꯤꯡꯗꯤ ꯀꯤꯕꯅꯦ ꯃꯥ ꯇꯧꯢꯖꯦ ꯑꯗ ꯉꯔꯥꯡꯁꯨ ꯍꯨꯏꯅ ꯇꯥꯟꯅꯔꯨꯕ ꯈꯪꯗꯦ ꯃꯈꯣꯡꯗꯣ ꯂꯣꯏ ꯄꯨꯠꯊꯔꯒ ꯈꯣꯡ ꯈꯣꯡꯕꯥꯟꯗ ꯄꯨꯠꯊꯔꯨꯕ ꯃꯥꯜꯂꯦ ꯂꯣꯏꯅꯅꯦ ꯑꯃꯣꯠꯄ ꯇꯩꯔ ꯂꯥꯛꯑꯦ ꯑꯩꯅ ꯌꯨꯝꯗ ꯆꯪꯍꯟꯗꯕꯅꯤ ꯍꯥꯏꯗꯤ ꯈꯣꯡꯕꯥꯟ ꯂꯩꯄꯜꯗꯤ ꯒ꯭ꯌꯥꯟ ꯃꯦꯟ ꯇꯥꯗꯦꯗꯅ ꯑꯗꯨꯅ ꯃꯥꯗꯤ ꯆꯥꯛꯈꯨꯝ ꯍꯦꯛꯇ ꯆꯪꯉꯛ ꯉꯛꯀꯅꯦꯕ ꯉꯥ ꯊꯤꯕꯅꯤ ꯈꯪꯗꯦ ꯀꯩꯅꯦ ꯈꯪꯗꯦ ꯆꯉꯛꯀꯅꯦꯕ ꯃꯄꯨꯖꯨ ꯉꯔꯥꯡꯗꯣ ꯂꯥꯛꯑꯝꯃꯦ ꯃꯆꯥ ꯑꯅꯤꯗꯨ ꯃꯥꯡꯒ꯭ꯔꯦ ꯃꯥꯅ ꯄꯨꯔ ꯆꯠꯈ꯭ꯔꯦ ꯍꯥꯏꯌꯦ ꯑꯗꯣ ꯀꯣꯏꯊꯤ ꯊꯤꯔꯦ ꯑꯩꯈꯣꯏ ꯁꯤꯗꯁꯨ ꯂꯩꯔꯝꯗ꯭ꯔꯦ ꯑꯗꯣ ꯂꯥꯁꯇ ꯑꯩꯈꯣꯏ ꯃꯥꯅ ꯃꯈꯥꯗ ꯑꯁꯤ ꯆꯧꯀ꯭ꯔꯤ ꯃꯈꯥꯗ ꯂꯩꯔꯝꯃꯦꯅ ꯃꯄꯨꯗꯣ ꯑꯃꯨꯛ ꯀꯧꯒ꯭ꯔꯦ ꯑꯗꯨꯒ ꯃꯥꯗꯤ ꯃꯆꯥꯗꯨꯒ ꯄꯨꯔ ꯂꯥꯛꯏꯖꯥꯠꯅꯤ ꯑꯗꯣ ꯄꯨꯟꯅ ꯃꯨꯛ ꯊꯤꯟꯗꯣꯛꯈ꯭ꯔꯦ ꯃꯄꯨꯗꯨ ꯂꯥꯛꯀꯥꯟꯗ ꯑꯝꯃꯥꯏꯟ ꯇꯧꯋꯦ ꯍꯧꯗꯣꯡꯁꯤ ꯄꯨꯔꯥ ꯕꯦꯔꯥꯅꯤ
ꯍꯣꯏ ꯃꯣꯏꯅ ꯁꯨꯝ ꯂꯩꯕ ꯈꯣꯠꯄ ꯅꯨꯡꯉꯥꯏꯕ ꯃꯐꯝꯗꯣ ꯑꯗꯨꯝ ꯊꯤꯔꯒ ꯑꯗꯨꯝ ꯂꯥꯛꯄꯅꯦ ꯑꯗꯨꯒꯤꯅꯤꯗ ꯑꯗꯨꯅꯦ ꯃꯤꯅ ꯍꯥꯏꯅꯩꯁꯦ ꯍꯧꯗꯣꯡ ꯍꯧꯗꯣꯡ ꯍꯥꯏꯔꯦꯅ ꯏꯀꯥꯏ ꯈꯪꯗꯕꯒꯤ ꯍꯥꯏꯔꯒ ꯃꯣꯏꯗ ꯐꯨꯕ ꯆꯩꯕ ꯇꯥꯟꯕ ꯇꯧꯔꯁꯨꯅꯦ ꯉꯦꯌꯥꯎ ꯉꯔꯥꯡ ꯂꯥ ꯍꯥꯏꯔ ꯂꯥꯛꯑꯦ ꯑꯗꯣ
ꯍꯣꯏ ꯑꯗꯣ ꯑꯁꯤ ꯀꯩꯅꯣ ꯂꯥꯕ ꯑꯣꯏꯔꯕꯨꯗꯤ ꯂꯣꯏꯕ ꯌꯥꯕ ꯑꯗꯣ ꯑꯝꯃꯣꯝ ꯑꯣꯏꯕꯅꯤꯅ ꯑꯃꯨꯛ ꯃꯆꯥ ꯃꯁꯨ ꯄꯣꯜꯂꯛꯀꯥꯟꯗ ꯕꯦꯔꯤ ꯕꯦꯔꯥ ꯆꯦꯜꯂꯦ ꯖꯣꯇꯣꯟꯅꯒ ꯍꯩꯇꯕꯒ ꯑꯗꯒꯤ ꯃꯊꯤ ꯃꯌꯨꯡꯁꯦ ꯑꯗꯨꯝ ꯃꯊꯛꯀꯤ ꯐ꯭ꯂꯣꯔ ꯂꯦꯕꯩꯁꯤꯗꯩꯇ ꯐꯥꯏꯖꯤꯟ ꯂꯩꯔꯝꯃꯦꯕ ꯑꯗꯨꯗꯅꯦ ꯃꯊꯥꯏ ꯌꯥꯝ ꯁꯥꯏꯖꯦ ꯁꯦꯡꯕꯤꯅꯕꯖꯨ ꯑꯗꯨ ꯁꯦꯡꯕ ꯍꯥꯏꯖꯦ ꯄꯨꯔꯥ ꯊꯕꯛ ꯑꯝꯅꯤꯗꯣ ꯑꯗꯨꯅ ꯃꯊꯤ ꯃꯌꯨꯡꯖꯤ ꯇꯟꯕ ꯃꯥꯗꯤ ꯍꯦꯛꯇ ꯑꯇꯣꯞꯄ ꯑꯇꯣꯞꯄ ꯍꯧꯗꯣꯡꯁꯨ ꯂꯥꯛꯑꯒ ꯐꯥꯢꯖꯤꯜꯂꯝꯃꯦ ꯐꯥꯢꯖꯤꯟꯕꯕꯨꯗꯤ ꯑꯗꯣ ꯃꯥ ꯑꯗꯨꯝ ꯂꯩꯔꯝꯃꯤꯅ ꯃꯉꯣꯟꯗ ꯍꯦꯛ ꯇꯥꯏꯅꯕꯗꯣ ꯃꯤꯅꯁꯨ ꯑꯗꯨꯃꯥꯏꯟ ꯇꯧꯕ ꯑꯗ ꯌꯨꯝ ꯑꯩꯈꯣꯏ ꯌꯨꯝꯗ ꯅꯧꯅ ꯁꯥ ꯁꯥ ꯌꯦꯟꯖꯦ ꯊꯣꯏꯅ ꯀꯩꯅꯣꯒꯨꯝꯕꯁꯨ ꯂꯣꯏꯒꯟꯗꯦꯕ ꯊꯣꯏꯅ ꯍꯥꯟꯅꯗꯩꯁꯨ ꯂꯣꯏꯔꯛꯇꯕꯅꯤꯅ ꯀꯌꯥ ꯄꯥꯝꯁꯨ ꯄꯥꯝꯗꯕ ꯑꯩꯈꯣꯏ ꯑꯩꯈꯣꯏ ꯅꯨꯄꯤ ꯃꯆꯥ ꯑꯃ ꯂꯩꯁꯦ ꯑꯁꯤꯅꯗꯤ ꯍꯧꯗꯣꯡꯗꯣ ꯌꯥꯝ ꯅꯨꯡꯁꯤꯔꯕ ꯑꯗꯨꯒꯤ ꯂꯨꯅ ꯇꯧꯔꯨꯕꯗꯒꯤꯅꯦ ꯇꯣꯏꯅ ꯂꯥꯛꯏꯁꯦ ꯃꯥꯟ ꯂꯥꯛꯏꯁꯦ
ꯍꯣꯏ ꯑꯗꯨꯅꯦ ꯍꯧꯗꯣꯡ ꯃꯆꯥ ꯄꯣꯛꯄꯖꯨ ꯀꯣ ꯍꯧꯗꯣꯡꯒꯤ ꯃꯣꯏꯒꯤ ꯑꯗꯨꯃꯥꯏꯟ ꯇꯧꯋꯦ ꯑꯗꯨ ꯃꯤ ꯏꯁꯀꯤꯟꯒꯨꯝꯕ ꯈꯔ ꯐꯠꯇꯕ ꯃꯤꯗꯗꯤ ꯗꯨꯝ ꯀꯨꯏꯅꯒ ꯆꯤꯛꯑ ꯅꯥꯔ ꯂꯩꯕꯗꯣ ꯑꯗꯨꯃꯥꯏꯟ ꯇꯧꯋꯦ ꯑꯗꯨꯅꯦ ꯌꯥꯝ ꯍꯩꯅꯗ꯭ꯔꯤꯁꯦ ꯑꯗꯒꯤ ꯍꯧꯗꯣꯡ ꯃꯊꯤ ꯍꯥꯢꯔꯦꯟꯅ ꯃꯅꯝ ꯅꯝꯊꯤꯕꯗ ꯑꯗꯨꯝ ꯑꯗꯨꯗꯨꯒꯤ ꯈꯪꯗꯦꯗ ꯃꯊꯤ ꯃꯌꯨꯡꯖꯦ ꯃꯒꯤ ꯌꯥꯝ ꯀꯜꯂꯦ ꯍꯥꯏ ꯇꯥꯢꯌꯦ ꯑꯗꯒꯤ ꯃꯌꯨꯡꯗꯪ ꯍꯜꯂꯁꯨ ꯃꯥꯏ ꯃꯌꯨꯡ ꯁꯤꯝꯅ ꯌꯥꯝ ꯀꯟꯕ ꯈꯣꯠꯄ ꯇꯧꯕꯗꯣ ꯑꯗꯨꯃꯥꯏꯅ ꯑꯣꯏꯕꯒꯤ ꯑꯗꯨꯝ ꯌꯥꯝ ꯍꯩꯅꯗꯕꯗꯣ ꯍꯥꯏꯔ ꯍꯨꯏꯕ ꯐꯩ ꯍꯥꯏ ꯐꯥꯎꯗ ꯃꯊꯤꯁꯤꯗ ꯑꯩ ꯀꯌꯥ ꯀ ꯂꯧꯒꯦꯕꯀꯣ
ꯑꯩꯁꯨ ꯍꯩꯅꯗꯦ ꯑꯗꯨꯒ ꯑꯃꯨꯛ ꯀꯩꯅꯣꯗꯣ ꯃꯥꯒꯤ ꯍꯨꯏꯔꯤꯗ ꯍꯨꯏꯔꯤꯗ ꯍꯨꯏꯔꯤꯗꯨꯅ ꯌꯥꯝ ꯇꯜꯂꯤꯁꯦ ꯑꯩꯅ ꯍꯨꯏꯔꯤꯁꯦ ꯃꯊꯥ ꯃꯊꯥ ꯃꯊꯥ ꯑꯗꯨꯒ ꯑꯃꯨꯀ ꯀꯅꯣꯗꯣ ꯃꯥꯒꯤ ꯍꯨꯏꯔꯤꯅ ꯃꯊꯥꯞ ꯄꯣꯝꯝꯕ ꯂꯩꯕꯗꯣ ꯅꯍꯥꯟꯋꯥꯏꯗꯤ ꯑꯉꯥꯡ ꯑꯣꯏꯔꯤꯉꯩꯗꯗꯤ ꯌꯥꯝꯅ ꯍꯧꯗꯣꯡꯒꯕꯁꯦ ꯍꯥꯏꯗꯤ ꯀꯥꯆꯤꯟ ꯀꯣꯌꯥꯗꯒꯤ ꯍꯦꯛꯇ ꯄꯥꯏꯊꯣꯔꯂꯛꯄꯅꯤꯅ ꯍꯦꯛꯇ ꯍꯛꯇ ꯍꯨꯏꯔꯤꯒꯨꯝꯕꯁꯦ ꯌꯥꯝ ꯆꯦꯟꯒꯠꯂꯦꯕ ꯑꯗꯨꯀꯥꯟꯗꯗꯤ ꯃꯊꯥ ꯃꯊꯥ ꯃꯊꯥ ꯄꯣꯑꯝꯃꯤꯅ ꯍꯧꯖꯤꯛꯄꯨꯗꯤ ꯊꯣꯏꯅꯗꯤ ꯎꯗ꯭ꯔꯦ ꯍꯣꯔꯤꯒꯨꯝꯕꯁꯦ ꯍꯧꯗꯣꯡꯒꯨꯝꯕ ꯀꯥꯒꯨꯝꯕꯗ ꯄꯥꯛꯪ ꯆꯪꯍꯟꯗꯕꯅꯤꯅꯀꯣ ꯑꯩꯈꯣꯏ ꯇꯨꯝꯐꯝꯒꯨꯝꯕꯗ ꯆꯪꯍꯟꯗꯕꯅꯤꯅ ꯑꯗꯨꯏꯕꯨꯗꯤ ꯈꯔ ꯐꯔꯦ ꯍꯧꯖꯤꯛꯀꯥꯟꯗꯤ ꯑꯃꯨꯛ ꯅꯍꯥꯟꯋꯥꯏ ꯌꯦꯔꯤꯛ ꯁꯤꯕꯤꯒ ꯌꯥꯝ ꯃꯅꯥꯒꯛꯇ ꯌꯥꯝ ꯊꯝꯒꯟꯕꯅꯦ ꯃꯊꯛ ꯍꯥꯏꯗꯤ ꯀꯥꯒꯨꯝꯕꯗ ꯀꯩꯒꯨꯝꯕꯗꯀꯣ ꯑꯇꯣꯞꯄ ꯆꯪꯗꯅꯕ ꯑꯗꯒꯤ ꯏꯁꯥ ꯌꯦꯟ ꯂꯣꯏꯕ ꯀꯥꯡꯕꯨꯗꯗꯤ ꯌꯦꯔꯤꯛꯁꯤꯕꯨ ꯌꯥꯝ ꯊꯝꯕꯅꯤ ꯍꯧꯖꯤꯛꯀꯥꯟꯗꯗꯤ ꯊꯝꯅꯗ꯭ꯔꯦ ꯍꯥꯏꯇꯥꯔꯦ
ꯍꯣꯏ ꯑꯗꯨꯅꯦ ꯃꯣꯏꯒꯤ ꯃꯣꯏꯒꯤ ꯃꯍꯤꯛꯇꯣ ꯑꯗꯨꯝ ꯐꯖꯅ ꯏꯔꯨꯖꯊꯣꯛꯄꯤꯔꯛꯐꯥꯎ ꯁꯤꯗꯕꯅꯦꯕ ꯂꯤꯇꯣꯜ ꯀꯩ ꯇꯧꯔꯒ ꯐꯖꯅ ꯍꯥꯞꯄꯒ ꯏꯔꯨꯖꯔꯐꯥꯎ ꯑꯗꯨꯝ ꯅꯞꯁꯤꯜꯂꯒ ꯁꯨꯝ ꯁꯤꯗꯕꯗꯣꯗ ꯀꯪꯉꯒ ꯁꯤꯕ ꯃꯥꯟꯒꯅꯤꯅ ꯑꯗꯨꯒ ꯑꯃꯨꯛ ꯑꯛꯇ ꯍꯤꯡꯒꯠꯂꯒ ꯃꯌꯥꯝ ꯃ ꯃꯆꯥ ꯃꯌꯥꯝ ꯃꯌꯥꯝꯨ ꯄꯣꯛꯑꯒ ꯂꯩꯔꯝꯕꯗꯣ ꯑꯗꯨꯃꯥꯏꯅ ꯇꯧꯕꯅꯤ
ꯍꯣꯏ ꯑꯗꯨꯗꯤ ꯑꯃꯨꯛ ꯊꯝꯃꯒꯦꯀꯣ ꯀꯣꯟꯅ ꯑꯃꯨꯛ ꯐꯥꯎꯅꯔꯁꯤ
ꯑ ꯍꯣꯏ ꯍ ꯐꯔꯦ ꯐꯔꯦ